ꯍꯜꯂꯣ ꯇꯥꯕ꯭ꯔꯣ ꯍꯜꯂꯣ
ꯍꯜꯂꯣ
ꯑꯧ ꯇꯥꯕ꯭ꯔꯥ
ꯍꯣꯏ ꯇꯥꯔꯦ ꯇꯥꯔꯦ
ꯑ ꯀꯩꯗꯧꯔꯤꯒꯦ
ꯄꯣꯊꯥꯔꯝꯃꯤꯅꯤꯅꯦ
ꯄꯣꯊꯥꯔꯝꯃꯤꯅꯦ
ꯍꯧꯖꯤꯛ ꯒ꯭ꯌꯥꯁ ꯇꯧꯕꯗꯨꯗꯤ ꯑꯁ ꯑꯅꯤ ꯈꯛꯇꯅꯦ ꯒ꯭ꯌꯥꯁ ꯇꯧꯔꯤꯗ ꯌꯥꯝ ꯍꯩꯌꯦꯅꯦ
ꯑꯁ ꯌꯥꯝ ꯍꯩꯕꯅꯤꯍꯦ ꯑꯩꯁꯦ
ꯑꯁꯦꯡꯕꯅꯦ ꯑꯗꯨꯛ ꯌꯥꯝꯕ ꯇ꯭ꯔꯥꯏꯕ ꯑꯗꯨꯛ ꯌꯥꯝꯕ ꯃꯤ ꯂꯩ ꯇ꯭ꯔꯥꯏꯞ ꯑꯗꯨꯛ ꯌꯥꯝꯕꯁꯤꯗ ꯅꯪꯅ ꯑꯅꯤꯈꯛꯅꯦ ꯅꯪꯅ ꯍꯥꯏꯔꯛꯏꯁꯦ
ꯑꯩꯈꯣꯏꯒꯤꯗꯣ ꯍꯥꯏꯗꯤ ꯑꯩꯈꯣꯏꯗꯣ ꯍꯥꯟꯅ ꯍꯪꯉꯤꯗꯅ ꯁꯦꯀꯦꯟꯗꯨ ꯅꯣꯏꯒꯤꯅꯤꯃꯛ ꯍꯪꯕꯗꯣ ꯀꯩꯅ ꯒ꯭ꯌꯥꯟ ꯇꯥꯕ꯭ꯔꯥ
ꯑꯆꯥ ꯆꯥ ꯆꯥ ꯆꯥ ꯆꯥ ꯑꯗꯣ ꯅꯣꯏ ꯂꯣꯟꯗ ꯉꯥꯡꯕꯗꯣ ꯈꯔ ꯃꯥꯟꯕ꯭ꯔꯣ
ꯃꯤꯗꯤ ꯑꯗꯨꯅꯦ ꯃꯥꯜꯂꯦꯕꯀꯣ ꯑꯗꯨ ꯑꯣꯏꯔꯝꯃꯅꯤꯅ ꯈꯜꯂꯒ ꯅꯪꯅ ꯈꯤꯇꯪ ꯈꯣꯏꯇꯛ ꯇꯧꯕꯗꯨꯗ ꯑꯣ ꯅꯠꯇ꯭ꯔ ꯃꯥꯜꯂꯦ ꯈꯟꯗꯣꯛꯎꯔꯦ ꯑꯃꯨꯛ ꯑꯍꯥꯟꯕꯗꯗꯤ ꯃꯥꯜꯂꯨꯔꯦꯕ ꯀꯣ ꯑꯗꯨꯒꯤ ꯑꯅꯤꯔꯛ ꯍꯪꯕꯅꯦꯕ
ꯑꯅꯤꯔꯛꯁꯨꯗ ꯈꯔ ꯈꯣꯏ ꯇꯠ
ꯎꯝ ꯎꯝ
ꯍꯩꯗꯤ ꯍꯩꯗꯤ ꯑꯩꯗꯤ ꯂꯣꯟꯕꯁꯦ ꯈꯔ ꯈꯣꯏꯗꯤ ꯈꯣꯏꯒꯅꯤ ꯍꯥꯏꯕꯗꯤ ꯑꯩꯒꯤ ꯅꯦꯆꯔꯦꯜ ꯑꯣꯏꯕ ꯃꯥꯗꯔ ꯇꯪꯗꯤ ꯑꯣꯏꯗꯕꯅꯤꯅ
ꯎꯝ
ꯈꯔꯛ ꯀꯨꯏꯅ ꯂꯩꯔꯕꯅꯤꯅ ꯑꯗꯨꯝ ꯈꯪꯕꯅꯤꯗ
ꯎꯝ ꯀꯩꯩꯅ ꯂꯣꯟꯗꯤ ꯑꯗꯨꯝ ꯂꯣꯏꯅ ꯈꯪꯖꯤꯟꯕꯗ ꯄꯥꯕꯅꯦ
ꯈꯪꯕꯗꯨꯅ ꯐꯕꯅꯦ ꯍꯣꯏꯗ ꯂꯣꯟꯗꯤ ꯈꯪꯉꯗꯤ ꯍꯤꯡꯕ ꯉꯝꯃꯦꯕ
ꯎꯝ
ꯂꯣꯟ ꯀꯦ ꯈꯪꯒꯦ ꯅꯪꯒꯤꯗꯤ ꯑꯩꯈꯣꯏ ꯂꯣꯟꯗ ꯋꯥꯍ ꯏ
ꯅꯪ ꯈꯪꯗꯦꯅ ꯑꯗꯨꯝ ꯏꯃꯥꯟꯅꯕꯤ ꯕꯤ ꯑꯩꯅ ꯁ꯭ꯀꯨꯜ ꯀꯥꯃꯤꯟꯅꯔꯛꯄ ꯑꯗꯨꯒ ꯏꯃꯥꯟꯅꯕꯤꯗꯣ ꯏꯃꯥꯟꯅꯕꯤꯅ ꯀꯣꯏꯕ ꯅꯨꯄꯥꯗꯣ ꯆꯤꯔꯨ ꯑꯣꯏꯕ
ꯑꯆꯥ ꯆꯥꯆꯥꯆꯥ
ꯈꯪꯕꯅꯤꯅ ꯆꯤꯔꯨ ꯑꯣꯏꯔꯝꯒꯅꯤꯅ ꯃꯥꯜꯂꯦꯕ
ꯑꯩꯈꯣꯏꯁꯦ ꯀꯃꯟꯅ ꯗ ꯑꯃ ꯌꯥꯝ ꯃꯥꯟꯕ ꯑꯃ ꯂꯩꯕꯒꯤ ꯇꯥꯏꯞꯇ ꯎꯔꯦ ꯑꯗꯨ ꯅꯪꯅ ꯍꯥꯏꯔꯤꯁꯤ ꯑꯁꯤꯗꯤ
ꯎꯝ
ꯆꯤꯔꯨꯁꯤꯡ ꯆꯤꯔꯨꯁꯤꯡꯒꯤ ꯀꯃꯟ ꯑꯣꯏꯕ ꯑꯃ ꯃꯥꯟꯅꯕ ꯑꯃ ꯂꯩꯕꯒꯨꯝ ꯇꯥꯏꯞ ꯇꯧꯋꯦꯕ ꯅꯪ ꯅ ꯃꯥꯂꯦ ꯅꯪꯅ ꯍꯧꯖꯤꯛ ꯍꯥꯏꯔꯛꯏꯗꯗꯤ ꯃꯥꯜꯂꯦꯅ ꯇꯧꯔꯛꯏꯗꯣ ꯑꯗꯨ ꯀꯃꯟ ꯑꯣꯏꯕ ꯃꯥꯟꯅ ꯑꯃ ꯂꯩꯕꯩ ꯅꯠꯇ꯭ꯔꯣ
ꯎꯝ
ꯉꯥꯡꯕ ꯇꯣꯟꯗꯔ ꯅꯠꯇ꯭ꯔ ꯀꯗꯥꯏꯗꯅꯣ ꯑꯃ
ꯈꯨꯉꯥꯡꯗꯣ
ꯎꯝ ꯑꯣ ꯑꯗꯣ ꯑꯇꯣꯞꯄꯗ ꯁꯨꯃꯥꯏꯅ ꯉꯥꯡꯉꯝꯕꯅꯤꯗ
ꯈꯪꯗꯦꯗ ꯑꯩ ꯑꯩꯗꯤ ꯈꯪꯗꯦꯗ
ꯎꯝ ꯁꯥꯔꯤ ꯑꯣꯏꯔꯦ ꯀꯥꯏ ꯁꯥꯔꯤ ꯑꯣꯏꯒꯗꯧꯕ ꯃꯥꯟꯗꯦ
ꯁꯥꯔꯤꯁꯤꯕꯨ ꯆꯍꯤ ꯀꯌꯥꯗ ꯍꯧꯒꯦ ꯁꯥꯔꯤ ꯔꯤꯖꯦ
ꯁꯥꯔꯤꯁꯦ ꯀꯨꯟꯊ꯭ꯔꯥꯅꯦ
ꯀꯨꯟꯊ꯭ꯔꯥ ꯀꯨꯟꯊ꯭ꯔꯥꯗꯩ ꯌꯥꯍꯎꯔꯤꯕ
ꯎꯝ ꯑꯎ ꯀꯨꯟꯊ꯭ꯔꯥ ꯃꯉꯥ ꯀꯨꯟꯊ꯭ꯔꯥ ꯃꯉꯥ ꯁꯨꯔꯦ ꯑꯩ
ꯑꯣꯏꯗꯕ ꯆꯤꯟ ꯅꯆꯤꯟꯊꯤꯅꯨꯗ
ꯀꯔꯤꯅꯣ ꯑꯩ ꯅꯨꯄꯥ ꯐꯪꯗ꯭ꯔꯦ ꯅꯨꯄꯥ ꯊꯤꯕꯤꯌꯨ ꯍꯥꯏꯕꯅꯤ
ꯁꯥꯔꯤ ꯑꯣꯏꯗꯅ ꯇꯣꯛꯑꯅꯤ ꯍꯥꯏꯕ ꯌꯨꯝ ꯄꯥꯟꯕ ꯐꯪꯉꯔꯣꯏ ꯍꯥꯏꯕꯅꯦ ꯑꯩ
ꯀꯨꯟꯊ꯭ꯔꯥ ꯃꯉꯥ ꯁꯦꯡꯕꯨ ꯁꯦꯡꯉꯝꯃꯗꯤ ꯌꯥꯔꯔꯣꯏ ꯌꯨꯝ ꯄꯥꯜꯂ ꯄꯥꯟꯕ ꯈꯪꯉꯔꯣꯏ
ꯑꯗꯨꯅꯦ ꯄꯥꯜꯂꯔꯣꯏ ꯍꯥꯏꯕ ꯅꯣꯏꯒꯤ
ꯍꯌꯦꯡ ꯍꯌꯦꯡꯃꯛ ꯍꯌꯦꯡꯃꯛ ꯊꯕꯛ ꯄꯥꯡꯊꯣꯛꯄꯅ ꯐꯒꯗꯕ ꯃꯥꯜꯂꯦ ꯅꯪꯒꯤꯁꯦ
ꯐꯪꯗ꯭ꯔꯦ ꯊꯥꯔꯛꯑꯣ
ꯊꯥꯔꯛꯑꯣ ꯊꯥꯔꯛꯑꯣꯕ ꯍꯣꯔꯦꯟ ꯃꯦꯁꯦꯖ ꯇ ꯑꯣꯏꯅ ꯊꯥꯔꯛꯀꯦ ꯐꯖꯅ ꯁꯦꯝꯃꯒ ꯑꯗꯨꯒ ꯍꯌꯦꯡ ꯏ ꯀꯥꯔꯠꯇ ꯑꯣꯏꯅ ꯊꯥꯔꯛꯀꯦ
ꯂꯩꯐꯝ ꯇꯪ ꯍꯥꯏꯕꯤꯔ
ꯑꯥ ꯑꯩ ꯋꯥꯆꯦꯞꯇ ꯑꯩꯒꯤ ꯂꯣꯀꯦꯁꯟꯗꯣ ꯊꯥꯕꯤꯔꯛꯑꯒꯦꯀꯣ
ꯁꯥꯔꯤ ꯑꯣꯏꯒ ꯁꯥꯔꯤ ꯃꯥꯟꯗꯦ ꯑꯩꯒꯤ ꯑꯦꯅꯥꯂꯥꯏꯁꯤꯁꯇ ꯀꯥꯔ ꯌꯥꯝ ꯑꯦꯅꯥꯂꯥꯏꯁꯤꯁ ꯍꯩꯕꯒꯤ ꯇꯥꯏꯞꯇ ꯌꯥꯝ ꯍꯦ ꯑꯦꯅꯥꯂꯥꯏꯁꯤꯁ ꯑꯥ
ꯀꯩꯗꯧꯕꯩ ꯃꯥꯟꯗ꯭ꯔꯤꯅꯣꯕ ꯑꯩꯁꯦ ꯅꯪꯅ ꯑꯍꯥꯟꯕ ꯇꯧꯕ ꯀꯥꯟꯗ ꯃꯥꯜꯂꯦ ꯀꯥꯏ ꯍꯥꯏ
ꯑꯩ ꯏꯉꯣꯟ ꯑꯩꯉꯣꯟꯗꯒꯤꯗꯤ ꯍꯜꯂꯦ ꯍꯥꯏꯕꯅꯤꯗ
ꯅꯪꯉꯣꯟꯗꯗꯒꯤ
ꯑꯩꯉꯣꯟꯗꯒꯤꯗꯤ ꯍꯥꯜꯂꯝꯒꯅꯤ ꯍꯥꯏꯕꯅꯤꯗ ꯑꯩꯉꯣꯟꯗꯒꯤ ꯆꯍꯤ ꯍꯜꯂꯝꯒꯅꯤ ꯍꯥꯏꯔꯕꯅꯦ ꯑꯩꯅ ꯌꯥꯝ ꯁꯥꯔꯤ ꯑꯣꯏꯒꯅꯤꯗꯤ ꯍꯥꯏꯗꯦꯗꯅ
ꯑꯗꯣ ꯑꯣ ꯆꯨꯝꯃꯤꯅꯦ ꯑꯩꯅꯤꯗꯤ ꯂꯥꯜꯂꯤ ꯆꯦ ꯑꯩꯅ ꯁꯔꯤ ꯑꯣꯟꯊꯣꯛꯈ꯭ꯔꯤꯅꯤꯅꯦ
ꯍꯣꯏꯅꯦ ꯑꯩꯅ ꯍꯥꯏꯕꯗꯤ ꯑꯩꯉꯣꯟꯗꯒꯤꯗꯤ ꯍꯥꯜꯂꯝꯒꯅꯤ ꯁꯤꯅꯦꯗ ꯅꯪꯅ ꯑꯩꯗꯤ ꯁꯥꯔꯤꯅꯦ ꯇꯧꯔꯛꯢꯗꯨꯗꯤ꯫ ꯔꯦꯟꯗ ꯂꯩꯌꯦꯔ ꯑꯣ ꯔꯦꯟꯗ ꯅꯠꯇꯦ ꯈꯨꯟꯗ ꯂꯩ ꯍꯥꯏꯕꯅꯦꯕꯣ
ꯑꯗꯣ ꯅꯪꯗꯤ ꯍꯧꯖꯤꯛ ꯂꯦꯞꯄꯤꯔꯣ ꯐꯝ ꯃꯤꯔꯣ ꯀꯔꯤ ꯈꯜꯂꯤꯅꯣ ꯍꯥꯏꯔꯛꯑꯣ
ꯑꯅꯤꯃꯛ ꯇꯧꯋꯤꯅꯤ
ꯑꯦ ꯂꯦꯞꯄꯁꯨ ꯐꯝꯕꯁꯨ
ꯉꯍ ꯉꯥꯏꯍꯥꯛ ꯂꯦꯞꯄꯦ ꯉꯥꯏꯍꯥꯛ ꯐꯝꯃꯦ ꯉꯥꯏꯍꯥꯛ ꯇꯨꯝꯃꯦ
ꯌꯦ ꯑꯩ ꯍꯧꯖꯤꯛ ꯇꯨꯝꯃꯦ ꯄꯥꯃꯨꯡꯗ ꯂꯩ ꯏꯔꯨꯖꯗ꯭ꯔꯤ ꯏꯔꯨꯖꯈꯤꯗꯣꯏꯅꯦ ꯑꯩ
ꯅꯪ ꯈꯪꯅꯤ ꯏꯔꯨꯖꯔꯒ ꯏꯔꯨꯗꯕꯤꯗ ꯇꯨꯝꯃꯅꯤ
ꯅꯠꯇꯦ ꯂꯨꯖꯈꯤꯗꯣꯏꯅꯦ ꯂꯨꯖꯗꯗꯤ ꯇꯨꯝꯕ ꯌꯥꯔꯣꯏ ꯐꯃꯨꯡꯗꯣ ꯁꯦꯝꯗꯣꯛꯄ ꯈꯛꯇꯪꯅꯦ ꯍꯣꯔꯦꯟ ꯍꯦꯛ ꯏꯔꯨꯖꯕ ꯂꯣꯏꯔꯒ ꯅꯍꯅ ꯆꯪꯉꯑꯅꯤ ꯑꯗꯨꯕꯨ ꯑꯗꯨꯒ ꯅꯥꯟꯅ ꯆꯪꯉꯛꯑꯅꯤ ꯑꯗꯨꯒ ꯇꯨꯝꯊꯔꯅꯤ ꯐꯦꯟ ꯗꯣ ꯑꯣꯟ ꯇꯧꯔꯅꯤ ꯑꯗꯨꯒ ꯕ꯭ꯂꯦꯡꯀꯦꯠꯇꯣ ꯁꯨꯞꯆꯜꯂꯅꯤ ꯐꯣꯟꯗꯣ ꯌꯦꯡꯉꯅꯤ ꯑꯁ ꯑꯗꯨꯒꯤ ꯈꯨꯅꯨꯡꯉꯥꯏꯁꯤꯗꯤ ꯑꯥꯎ ꯑꯗꯨꯅꯦ ꯕꯦꯁꯇ ꯐꯤꯂꯤꯡꯗꯣ
ꯅꯪꯁꯤꯗꯤꯕꯨ ꯀꯩꯅꯣ ꯅꯨꯡꯗꯥꯡꯗ ꯈꯨꯟꯗ ꯁꯥꯕ꯭ꯔꯥ ꯀꯩꯅꯣ ꯐꯦꯟ ꯊꯥꯒꯅꯤ ꯍꯥꯏꯔꯤꯁꯤꯕ
ꯁꯌꯦꯌꯦ
ꯑꯦ ꯅꯨꯡꯗ ꯆꯤꯡꯗꯗꯤ ꯏꯪ ꯏꯪ ꯇꯧꯔꯒ ꯅꯨꯡꯉꯥꯏꯕꯅꯦꯗ ꯁꯥꯗꯕꯅꯦꯗ
ꯑꯦꯈꯣꯏꯒꯤ ꯆꯤꯡꯗꯤ ꯍꯟꯗꯛ ꯕꯦꯂꯤ ꯑꯣꯏꯊꯣꯛꯈ꯭ꯔꯦ ꯃꯅꯤꯄꯨꯔ ꯕꯤꯂꯤꯗꯣ ꯑꯗꯨ ꯇ ꯅꯠꯇ꯭ꯔꯦ ꯑꯩꯈꯣꯏꯗꯁꯨ ꯁꯥꯔꯦ ꯗꯦꯚꯂꯣꯞ ꯂꯥꯛꯑꯕꯅꯤꯅ
ꯆꯥꯎꯧꯔꯞꯅ ꯑꯣ ꯑꯣ ꯁꯥꯕꯗꯁꯨ ꯂꯥꯛꯑꯕꯅꯦꯕ ꯗꯦꯕꯂꯞꯃꯦꯟꯁꯦ ꯄꯨꯟꯅ ꯑꯣꯏꯅ
ꯑꯥ
ꯐꯩꯅꯦ ꯌꯥꯝ ꯊꯨꯔꯛ ꯅꯣꯏ ꯗꯦꯕꯂꯞꯃꯦꯟꯁꯤꯦ ꯌꯥꯝ ꯊꯨꯔꯛꯀꯗꯕ ꯃꯥꯜꯂꯦ
ꯅꯣꯅꯦ ꯅꯪꯁꯨ ꯅꯣꯅꯦꯗꯒꯤꯅꯦ ꯍꯥꯏꯕ ꯅꯠꯇ꯭ꯔꯣ
ꯑꯥꯎ ꯃꯥꯅꯦ ꯑꯗꯣ
ꯎꯝ
ꯅꯪꯒꯤ ꯕꯥꯔꯗꯦꯗ ꯂꯥꯛꯀꯦ ꯀꯣ
ꯒꯤꯐ ꯄꯤꯔꯛꯀꯦ
ꯄꯤꯔꯣ ꯄꯤꯔꯣ ꯑꯩ ꯕꯥꯔꯗꯦ ꯈꯪ ꯑꯩ ꯕꯥꯔꯗꯦ ꯈꯪꯅꯕꯤ ꯇꯥꯏꯞ
ꯈꯪꯉꯦ ꯈꯪꯉꯦ ꯈꯪꯉꯦ ꯈꯪꯉꯦ
ꯀꯃꯥꯏ ꯈꯪꯉꯤꯕ
ꯁꯟ ꯇꯧꯁꯦ ꯑꯩꯗꯤ ꯌꯥꯝ ꯍꯥꯏꯖꯅꯦ ꯑꯩꯗꯤ ꯈꯪꯗꯕ ꯑꯝꯇ ꯂꯩꯇꯦ ꯈꯪꯕ ꯉꯥꯛꯇꯅꯦ ꯍꯥꯏꯔꯛꯀꯦ ꯃꯇꯝ ꯐꯥꯕ ꯀꯥꯟꯗ ꯍꯥꯏꯔꯛꯀꯦ
ꯅꯠꯇꯦ ꯅꯪ ꯑꯩ ꯕꯥꯔꯗꯦ ꯈꯪꯉꯦ ꯍꯥꯏꯕꯗꯣ ꯍꯥꯏꯔꯛꯑꯣꯕ ꯆꯨꯝꯕ꯭ꯔ ꯑꯃꯝꯇ ꯌꯦꯡꯒꯦ
ꯍꯥꯏꯔꯛꯀꯦ
ꯑꯗꯨ ꯍꯥꯏꯔꯛꯎ ꯉꯥꯏꯔ ꯂꯩꯔꯦ
ꯀꯤꯃꯤ ꯅꯪꯕꯨ ꯉꯥꯏꯍꯥꯛꯇꯪꯗꯤ ꯉꯥꯏꯌꯨꯗꯅ ꯉꯥꯏꯕ ꯀꯜꯂꯣ ꯉꯥꯏꯕ ꯀꯜꯂꯗꯤ ꯕꯁ ꯎꯪꯕꯅꯦ
ꯅꯪ ꯍꯧꯖꯤꯛ ꯀꯥꯏꯗꯅꯣ ꯑꯃ ꯊꯤꯕ ꯃꯥꯜꯂꯦ
ꯏꯌꯦ ꯀꯃꯥꯏꯅ ꯊꯤꯗꯣꯔꯤꯒꯦ ꯑꯩꯅ ꯉꯥꯏꯌꯣ ꯍꯥꯏꯕꯗꯤ ꯑꯗꯨꯝ ꯃꯇꯝ ꯗꯣꯂꯛꯑꯥ ꯀꯥꯟꯗ ꯈꯪꯒꯅꯤ ꯍꯥꯏꯕ
ꯑꯩ ꯖꯤꯄꯦꯁꯨ ꯌꯥꯝ ꯐ꯭ꯔꯤꯗ ꯂꯩꯕꯅꯦꯀꯣ ꯊꯥꯔꯛꯄ ꯌꯥꯕꯅꯦ
ꯍꯣꯏ
ꯅꯁꯥꯃꯛ ꯂꯥꯛꯄ ꯉꯝꯗ꯭ꯔꯁꯨ ꯇꯥꯕ꯭ꯔꯣ ꯍꯥꯥ
ꯑꯥ
ꯑꯩꯅ ꯍꯥꯏꯔꯤꯗꯣ ꯇꯥꯕ꯭ꯔꯥꯕ
ꯇꯥꯗꯦ ꯍꯥꯢꯔꯛꯑꯣ ꯑꯃꯃꯨꯀ
ꯅꯁꯥꯃꯛ ꯂꯥꯛꯄ ꯉꯝꯗ꯭ꯔꯁꯨ ꯑꯩꯒꯤ ꯑꯣꯟꯂꯥꯏꯟꯖꯦ ꯌꯥꯝ ꯐ꯭ꯔꯤꯗ ꯑꯣꯏꯕꯅꯦꯕ ꯑꯩꯒꯤ ꯌꯨ ꯄꯤ ꯑꯥꯏ
ꯑꯦ ꯗꯣꯟ ꯋꯥꯔꯤ ꯗꯣꯟ ꯋꯥꯔꯤ ꯑꯩ ꯂꯩꯅꯦ ꯅꯪꯕꯣ ꯀꯃ ꯀ ꯔꯣꯅꯅꯦ
ꯏꯆꯦ ꯑꯃ ꯂꯩꯌꯦ ꯍꯥꯏꯅ ꯌꯥꯝ ꯆꯥꯎꯊꯣꯛꯆꯔꯤꯅꯤ
ꯑꯩ ꯂꯩꯔꯤꯁꯤꯃꯛꯇꯗ ꯀꯔꯤꯒꯤ ꯄꯨꯛꯅꯤꯡꯅ ꯄꯨꯛꯅꯤꯡꯗꯣ ꯁꯣꯟꯊꯒꯅꯨꯀꯣ ꯑꯩ ꯂꯩꯌꯦ ꯀꯌꯥꯝ ꯈꯜꯂꯨꯅꯣ
ꯕꯥꯔꯗꯦ ꯑꯃꯇ ꯁꯦꯂꯦꯕ꯭ꯔꯦꯠ ꯇꯧꯗꯕ ꯑꯩꯉꯣꯟꯗꯅꯦꯕ ꯇꯧꯔꯛꯏꯁꯦ ꯍꯟꯗꯛꯇꯤ ꯁꯦꯂꯦꯕ꯭ꯔꯦꯠ ꯇꯧꯕ ꯇꯥꯔꯦꯅꯦ
ꯅꯪꯒꯤ ꯈꯣꯟꯁꯦ ꯇꯥꯕꯗꯤ ꯌꯥꯝ ꯅꯨꯡꯉꯥꯏꯗ ꯏꯁꯩ ꯑꯃꯝꯇ ꯁꯛꯂꯛꯎꯅꯦ ꯎꯝ
ꯏꯁꯩ ꯁꯛꯑꯗꯤ ꯌꯥꯗꯕꯅꯦꯗ ꯁꯨꯃꯥꯏ ꯋꯥꯔꯤ ꯁꯥꯟꯅꯕꯗ ꯈꯔ ꯅꯨꯡꯉꯥꯏꯕ ꯋꯥꯅꯦ
ꯅꯪꯒꯤ ꯈꯣꯟꯖꯦ ꯇꯥꯔꯒ ꯅꯆꯦ ꯑꯩꯁꯦ ꯇꯨꯝꯅꯤꯡꯉꯛꯑꯦꯕꯣ
ꯑꯦ ꯑꯩꯗꯤ ꯅꯨꯡꯉꯥꯏ ꯍꯥꯏꯕꯁꯖꯦ ꯌꯥꯝ ꯑꯦꯛꯇꯤꯐ ꯑꯣꯏꯒꯗꯕ ꯑꯃ ꯈꯜꯂꯨꯔꯦ ꯑꯗꯨꯒ ꯂꯨꯂꯕꯥꯢꯒꯤ ꯇꯥꯏꯞꯇ ꯇꯧꯔ ꯇꯧꯔꯒ ꯑꯣꯏꯔꯝꯃꯅꯤꯅꯦ
ꯅꯠꯇꯤꯌꯦ ꯇꯥꯕ ꯅꯨꯡꯉꯥꯏ ꯍꯥꯏꯁꯦ ꯅꯪꯅ ꯕꯦꯠ ꯋꯥꯔꯗ ꯕꯦꯠ ꯕꯦꯠꯇ ꯈꯜꯂꯤꯗꯣ ꯀꯔꯤꯅꯣ ꯄꯣꯖꯤꯇꯤꯞꯇ ꯈꯜꯂꯨ ꯌꯥꯗꯔꯣ
ꯑꯦ ꯕꯦꯠ ꯅꯠꯇꯦꯅꯦ ꯂꯨꯨꯕ ꯍꯥꯏꯁꯦ ꯑꯉꯥꯡ ꯇꯨꯝꯍꯟꯕ ꯍꯥꯏꯁꯦ ꯌꯥꯝ ꯐꯥꯎꯅꯤꯅꯦ
ꯅꯠꯇꯦ ꯑꯩꯅ ꯍꯥꯏꯕꯗꯤ ꯅꯪꯅ ꯑꯦꯛꯇꯤꯐ ꯇꯧꯗꯦ ꯍꯥꯢ ꯀ ꯍꯥꯢꯖꯜꯂꯤꯗꯨ
ꯑꯆꯥ ꯑꯠꯆꯥ ꯕꯣꯔꯤꯡ ꯅꯠꯇꯦꯗ ꯑꯩꯅ ꯍꯥꯏꯕꯗꯣ ꯑꯣꯟꯅꯔꯦ ꯑꯗꯣ ꯀꯃꯥꯏꯅ ꯇꯧꯒꯦ ꯑꯩ ꯀꯣꯟꯁꯤꯕ ꯕꯦꯁ ꯈꯔ ꯋꯥꯠꯄ꯭ꯔꯥ ꯀꯃꯥꯏꯅ ꯇꯧꯒꯦ ꯑꯦ
ꯋꯥꯠꯇꯦ ꯉꯥꯅꯨ ꯊꯣꯡꯕ ꯃꯥꯜꯂꯦ
ꯍꯤꯁ
ꯀꯩꯅꯣ ꯄꯤꯗ꯭ꯔꯤꯛ ꯄꯤꯗ꯭ꯔꯤꯛ ꯁꯥꯎꯕ꯭ꯔꫭ ꯀꯃꯥꯏꯅ ꯇꯧꯕꯅꯣ ꯉꯥꯅꯨ ꯊꯣꯡꯉꯗꯤ ꯁꯨꯃꯥꯏ ꯈꯨ ꯁꯨꯃꯥꯏꯅꯗꯤ
ꯃꯦꯅꯨ ꯊꯣꯡꯕ ꯑꯗꯨꯃꯥꯏꯅ ꯍꯥꯎꯋꯤ ꯍꯥꯏꯕꯅꯦ ꯅꯣꯏꯅ ꯐꯪꯖꯩ ꯀꯔꯝꯕ ꯇꯥꯏꯞ ꯇꯦꯁꯇꯣ ꯀꯔꯝꯕ ꯇꯧꯒꯦ ꯍꯥꯏꯕꯗꯣ ꯑꯩꯅ ꯔꯦꯠ ꯄꯤꯖꯕꯗꯣ ꯑꯗꯨꯅꯦ
ꯅꯪꯒꯤꯁꯤꯗꯤ ꯕꯦꯂꯦꯟꯗ꯭ꯔꯤ ꯆꯕ ꯆꯥꯕꯒ ꯆꯞ ꯃꯥꯟꯅꯩꯅꯦ ꯅꯥꯟ ꯅꯥꯟ ꯂꯥꯎꯏꯤꯅꯦ ꯌꯥꯝ ꯁꯃꯨꯠ ꯑꯣꯏꯌꯦꯅꯦ
ꯑꯁ ꯁ ꯁꯁ ꯁꯁ
ꯑꯩꯁꯤꯁꯨ ꯈꯔ ꯍꯩꯕꯒꯤ ꯇꯥꯏꯞꯇ ꯇꯧꯋꯦꯀꯣ
ꯑꯥ ꯇꯧꯋꯦ ꯑꯗꫭ ꯑꯩꯕꯨ ꯑꯩꯕꯨ ꯑꯗꯨꯝ ꯐꯣꯟ ꯇꯧꯔꯗꯤ ꯅꯪꯁꯨ ꯑꯩ ꯃꯥꯟꯁꯤꯜꯂꯛꯑꯅꯤ ꯈꯪꯕ꯭ꯔꯥ
ꯑꯣ ꯁꯤꯒꯨꯝꯕꯁꯦ ꯋꯥꯔꯤ ꯁꯥꯅꯕ ꯅꯨꯡꯉꯥꯏ ꯑꯦꯅꯦ
ꯑꯩꯅ ꯑꯩ ꯀꯩꯅꯣꯝꯃ ꯍꯥꯏꯕꯤꯒꯦꯕꯀꯣ ꯅꯪꯒꯤ ꯍꯌꯦꯡꯋꯥꯏ ꯅꯪꯅ ꯅꯨꯄꯤ ꯊꯤꯔꯀꯥꯟꯗ ꯑꯗꯣ ꯏꯝꯄꯣꯔꯇꯦꯟ ꯑꯣꯏꯗꯣꯏꯅꯦꯕꯀꯣ ꯑꯗꯨꯗꯣ ꯑꯩ ꯍꯥꯏꯕꯤꯒꯦꯕꯀꯣ ꯑꯗꯣ ꯅꯪꯒꯤ ꯅꯨ ꯑ ꯋꯥꯔꯤ ꯑꯃꯅꯦꯕꯀꯣ ꯅꯣꯡꯃꯖꯦ ꯅꯨꯄꯥ ꯑꯃꯁꯦ ꯃꯥꯏ ꯅꯨꯄꯤꯗꯣ ꯑꯉꯥꯡꯗꯣ ꯂꯦ ꯄ꯭ꯔꯦꯒꯅꯦꯟ ꯑꯣꯏꯔꯦꯕꯀꯣ ꯄ꯭ꯔꯦꯒꯅꯦꯟ ꯑꯣꯏꯔꯕ ꯃꯇꯨꯡꯗ ꯑꯥ ꯑꯗꯨ ꯅꯨꯄꯤꯗꯨꯅ ꯃꯥꯅ ꯄꯥꯝꯖꯕ ꯅꯨ ꯄꯥ ꯍꯥꯏꯗꯤ ꯑꯥꯏꯗꯣꯜꯒꯨꯝꯕꯗꯣ ꯌꯥꯝꯅ ꯄꯥꯝꯖꯕ ꯑꯗꯨꯒꯤ ꯐꯣꯇꯣꯗꯣ ꯑꯗꯨꯝ ꯌꯦꯡ ꯌꯦꯡꯉ ꯂꯩ ꯑꯉꯥꯡ ꯄ꯭ꯔꯦꯒꯅꯦꯟ ꯑꯣꯏꯔꯤꯀꯥꯟꯗ ꯌꯦꯡ ꯌꯦꯡ ꯂꯩꯕꯗꯣ ꯑꯗꯨꯗꯨꯗ ꯎꯝ ꯌꯦꯡ ꯍꯥꯏꯗꯤ ꯄꯣꯛꯂꯛꯄ ꯀꯥꯟꯗꯗꯤ ꯃꯋꯥꯗꯣ ꯃꯥꯟꯗꯕꯤꯗ ꯑꯗꯨꯗꯣ ꯑꯃꯗꯣ ꯃꯥꯅ ꯑꯥꯏꯗꯣꯜ ꯃꯥꯅ ꯄꯥꯝꯖꯕ ꯁꯦꯂꯦꯕ꯭ꯔꯤꯇꯤꯗꯣ ꯑꯗꫭ ꯃꯥꯥꯜ ꯈꯔ ꯃꯥꯥꯟꯇꯛ ꯇꯧꯔꯒ ꯊꯣꯛꯑꯕ ꯑꯗꯨꯗꯨꯒꯤ ꯃꯥꯏ ꯅꯨꯄꯥꯗꯨꯅ ꯑꯁꯤꯗꯤ ꯑꯩꯒꯤ ꯏꯆꯥ ꯅꯠꯇꯦꯅ ꯀ꯭ꯂꯦꯝ ꯇꯧꯕ ꯑꯗꯨꯗꯨꯒ ꯃꯥ ꯗꫭ ꯑꯩꯅ ꯍꯥꯏꯖꯔꯤꯕ ꯎꯝ ꯃꯣꯔꯦꯜꯁꯤꯗꯤ ꯅꯪꯁꯨ ꯑꯩꯒꯤ ꯑꯩꯒꯤ ꯈꯣꯟꯁꯦ ꯑꯗꯨꯝ ꯇꯥꯔꯗꯤ ꯑꯩ ꯃꯥꯟꯁꯤꯜꯂꯛꯑꯅꯤ ꯍꯥꯏꯕ
ꯑꯆꯥ ꯁꯥ ꯁꯥ ꯁꯥ ꯃꯣꯔꯦꯜꯗꯨꯒ ꯀꯔꯥꯏꯗꯩ ꯅꯪ ꯋꯥꯔꯤ ꯁꯥꯔꯤꯕꯒꯤ ꯁꯥꯕ ꯌꯥꯝ ꯅꯨꯡꯉꯥꯏꯌꯦꯅꯦ
ꯅꯨꯡꯉꯥꯏꯕ꯭ꯔꯣ
ꯍ ꯍꯣꯏ ꯃꯅꯤꯁꯤ
ꯑꯣꯐ